ꯇꯥꯔꯕꯣ
ꯇꯥꯏꯌꯦ
ꯅꯨꯡꯉꯥꯏꯔꯤꯕ꯭ꯔꯣ ꯅꯨꯡꯉꯥꯏꯔꯤꯌꯦ ꯏꯕꯥꯅꯤꯃꯛ ꯆꯞ ꯃꯅꯦꯩ ꯀꯩꯗꯣꯏꯅꯣ ꯑꯩꯔꯥ
ꯎꯝ ꯎꯝ ꯀꯩ ꯀꯩ ꯍꯣꯠꯅꯔꯤꯒꯦꯖꯨꯀꯥꯟꯁꯤꯕꯣ
ꯑꯩ ꯏꯟꯇꯔꯟ ꯇꯧꯔꯤ
ꯀꯩ ꯀꯩ ꯏꯇꯔꯅꯣ
ꯑꯗꯣ ꯃꯈꯣꯏ ꯀꯣꯂꯦꯖꯀꯤ ꯅꯪꯗꯤ
ꯑꯩꯁꯨ ꯗꯤ ꯑꯦꯝꯗ ꯀꯣꯂꯦꯖ ꯇꯧꯔꯤ
ꯑꯣ
ꯍ
ꯅꯨꯉꯥꯏꯔꯤꯕꯣ
ꯅꯨꯡꯉꯥꯏꯌꯦ ꯅꯡꯗꯤ
ꯅꯨꯡꯉꯥꯏꯔ
ꯆꯥꯛꯆꯔꯕꯣ
ꯆꯥꯛ ꯆꯥꯔꯦ ꯏꯃꯨꯡ ꯃꯅꯨꯡꯗꯤ ꯅꯨꯡꯉꯥꯏꯔꯤꯕꯣ ꯑꯩ ꯆꯥꯗ꯭ꯔꯤꯗ ꯐꯣꯏꯒꯤ ꯇꯧꯕꯅꯤ
ꯆꯥꯗꯤꯔꯆꯦ ꯅ ꯍꯧꯖꯤꯛꯀꯤ ꯆꯥꯔꯦ ꯍꯥꯏꯟꯖꯅꯦ ꯑꯥ
ꯂꯨꯄꯥ ꯀꯨꯟꯊ꯭ꯔꯥꯒꯤ ꯍꯋꯥꯏ ꯇꯥꯔꯕ
ꯇꯥꯏ ꯇꯥꯏ
ꯎꯝ ꯉꯁꯤꯅꯨꯡꯊꯤꯟꯗꯤ ꯀꯩꯇꯧꯒꯦ
ꯉꯁꯤ ꯅꯨꯡꯊꯤꯟꯁꯦ ꯑꯩ ꯏꯆꯦ ꯆꯥꯛ ꯇꯣꯛꯑꯒ ꯉꯍꯥꯛꯇꯪ ꯄꯣꯊꯥꯔꯦ
ꯎꯝ
ꯄꯨꯡ ꯃꯔꯤ ꯃꯉꯥ ꯇꯥꯕꯗ ꯑꯁꯥꯕꯛ ꯊꯣꯛꯎꯔꯦ ꯑꯗꯨꯒ ꯌꯨꯝꯒꯤ ꯊꯕꯛ ꯍꯜꯂꯛꯑꯒ ꯌꯨꯝꯒꯤ ꯊꯕꯛ ꯈꯔ ꯇꯧꯔꯛꯑꯦ ꯑꯗꯨꯒ ꯇꯨꯕ ꯉꯥꯏꯗꯣꯏꯅꯣ
ꯗꯦ ꯊꯥꯔꯇꯗꯪ ꯁꯤꯅꯦꯃꯥ ꯌꯦꯅꯤꯟ꯭ꯔꯣꯕ
ꯑꯦꯗꯗ ꯁꯤꯟꯅꯦꯃ
ꯀꯩꯩꯅꯣ
ꯖꯨꯨꯂꯥꯏꯒꯤꯔꯣ
ꯍꯣꯏ ꯁꯤ ꯊꯥꯒꯤꯅꯦ ꯑꯅꯧꯕꯅꯦ ꯊꯣꯛꯀꯗꯕꯗꯣ ꯑꯗꯨꯅꯦ
ꯇꯔꯂꯦꯗ
ꯐꯅ ꯃꯅꯤꯃꯤ
ꯇꯥꯜꯂꯦ ꯏꯁꯄꯥꯏꯗꯔ ꯃꯍꯒ ꯆꯥꯡꯅꯡꯗꯦ ꯀꯥ ꯑꯃ ꯌꯦꯡꯉꯣꯆꯣ ꯈ꯭ꯋꯥꯏ ꯈ꯭ꯋꯥꯡ ꯅꯥꯕꯕꯁꯤ ꯀꯔꯝ ꯀꯥꯟꯅ ꯐꯅꯤ ꯈꯪꯗꯦ
ꯍꯥꯥ
ꯈꯋꯥ ꯅꯥꯕꯁꯤꯕꯥꯕ
ꯀꯩꯍꯥꯏꯅꯦ
ꯑꯩ ꯈ꯭ꯋꯥꯡ ꯅꯥꯕꯁꯦ
ꯎꯝ
ꯑꯗꯨꯝ ꯅꯥꯔꯒ ꯂꯩꯔꯦꯕ
ꯉꯁꯥꯏ ꯑꯂꯨꯝꯕ ꯊꯝꯕꯩꯔꯥ
ꯑꯣꯏꯔꯝꯕ ꯌꯥꯏ ꯐꯅꯌꯥꯝꯅ ꯌꯦꯡꯉꯁꯨ ꯑ ꯐꯠꯇꯦ
ꯎꯝ ꯀꯩꯅꯣ ꯑ ꯀꯔꯤ ꯍꯥꯏꯁꯤꯔꯥ ꯎꯝ ꯑꯦ ꯍꯣꯁꯄꯤꯇꯥꯜꯗ ꯁ꯭ꯀꯦꯟ ꯇꯧꯔꯕ ꯑꯆꯧꯕ ꯑꯃ ꯂꯩꯕꯗꯣ ꯕꯣꯗꯤ ꯁ꯭ꯀꯦꯟ ꯇꯧꯅꯕꯒꯤꯗꯣ ꯑꯗꯨꯒꯨꯝꯕꯗꯣ ꯐꯖꯅ ꯁꯤꯇꯤ ꯏꯁꯀꯦꯟꯕꯨꯗꯤ ꯀꯣꯛꯀꯤ ꯉꯥꯛꯇꯅꯤꯗꯅ
ꯑꯦꯛꯁ ꯔꯦꯔꯣ
ꯑꯦꯛꯁꯔꯦ ꯑꯦꯛꯁꯔꯦ ꯑꯣꯏꯔꯁꯨ ꯑꯩꯈꯣꯏꯒꯤ ꯍꯛꯆꯥꯡꯒꯤ ꯐꯨꯜ ꯕꯣꯗꯤ ꯇꯧꯕꯗꯣ ꯇꯧꯕ ꯌꯥꯕꯗꯣ ꯑꯥ
ꯑꯜꯇ꯭ꯔ ꯁꯥꯎꯟꯔ ꯀꯔꯤꯔꯥ ꯕꯣꯗꯤ ꯆꯦꯛ ꯇꯧꯕꯗꯣ ꯑꯗꯨꯗꯣ ꯑꯃꯛꯨꯔꯛ ꯇꯧꯑꯣꯕ ꯑꯗꯨꯒ ꯐꯕ꯭ꯔ ꯌꯦꯡꯉꯣꯕ ꯍꯥꯏꯗꯤ ꯑꯗꯨꯝ ꯅꯣꯏꯗꯤ ꯃꯥꯏꯕ ꯃꯥꯏꯕꯤꯗꯔ ꯅꯠꯇ꯭ꯔꯒ ꯍꯣꯁꯄꯤꯇꯥꯜ ꯑꯄꯤꯛ ꯄꯤꯛꯕꯗ ꯆꯠꯄꯗꯤ ꯌꯥꯔꯣꯏꯕ
ꯑꯣ ꯔꯤꯝꯁꯁꯦ ꯍꯣꯁꯄꯤꯇꯥꯜ ꯑꯄꯤꯛꯄꯔꯥ
ꯎꯝ ꯀꯨꯟ ꯀꯨꯟꯃꯉꯥ ꯀꯨꯟꯊ꯭ꯔꯥꯒꯨꯝꯕ ꯌꯧ ꯊꯦꯡ ꯃꯥꯟꯂꯅꯦ ꯇꯥꯕ꯭ꯔ ꯅꯩꯅ ꯍꯥꯏꯁꯦ
ꯑꯥ
ꯑꯩꯅ ꯍꯥꯏꯕ ꯇꯥꯕ꯭ꯔꯣ ꯉꯁꯥꯏꯗꯩ
ꯀꯩꯅꯣ
ꯉꯟꯅ ꯇꯧꯊꯣꯛꯑꯣ ꯉꯟꯅ ꯌꯦꯡꯊꯣꯛꯑꯣ ꯅꯪꯒꯤ ꯈ꯭ꯋꯥꯡ ꯅꯥꯕꯗꯣ ꯑꯗꯨ ꯅꯠꯇ꯭ꯔꯗꯤ ꯊꯦꯡꯉꯗꯤ ꯀꯩꯅꯣ ꯇꯧꯒꯅꯤꯕ ꯎꯝ ꯌꯥꯔꯣꯏꯕ
ꯐꯩꯈꯣꯏ ꯃꯥ ꯍꯣꯏꯗꯤ ꯆꯥꯛ ꯆꯥꯕ ꯍꯧꯍꯧꯔꯦ
ꯎꯝ ꯀꯩ ꯏꯟꯁꯥꯡ ꯊꯣꯡꯉꯤꯅꯣ
ꯈꯪꯗꯦꯗ
ꯑꯣ ꯉꯁꯥꯏ ꯅꯣꯏ ꯅꯅꯥꯎ ꯅꯨꯄꯤꯒꯤ ꯆꯣꯀ꯭ꯂꯦꯠ ꯄꯨꯕꯁꯨ ꯅꯪ ꯀꯥꯎꯔꯦꯀꯣ
ꯎꯝ ꯃꯥꯅ ꯄꯤꯔꯛꯇ꯭ꯔꯒ ꯑꯩꯉꯣꯟ ꯀꯥꯎꯔꯦꯀꯥꯏ
ꯏꯁ ꯀꯥ ꯑꯦ ꯑꯩ ꯀꯥꯎꯕꯩꯅꯤꯅꯦ ꯑꯩꯁꯨ ꯑꯩꯗꯤ ꯆꯣꯀ꯭ꯂꯦꯠꯁꯨ ꯆꯥꯗ꯭ꯔꯒ ꯅꯪ ꯈꯪꯕ ꯅꯠꯇ꯭ꯔꯣ
ꯑꯗꯨꯗꯤ ꯄꯤꯔꯛꯄ ꯌꯥꯗ꯭ꯔꯥ
ꯀꯥꯎꯔꯤꯅꯤꯅꯦ
ꯇꯧꯕ ꯅꯪꯅ ꯎ ꯅꯪꯉꯣꯟ ꯅꯪ ꯅꯤꯡꯁꯤꯡꯉꯗꯕꯅꯤ ꯄꯥꯏꯕ ꯅꯪ ꯅꯤꯡꯁꯤꯡ꯭ꯔꯒ ꯑꯩ ꯅꯤꯡꯁꯤꯡꯒꯗ꯭ꯔꯕ
ꯑꯗꯨ ꯑꯣꯏꯔꯁꯨ ꯅꯪꯅ ꯉꯁꯥꯏ ꯆꯥꯕꯅꯤꯅ ꯅꯪꯒꯤ ꯑꯣꯏꯔꯦꯗꯅ
ꯑꯗꯣ ꯅꯪ ꯑꯄꯤꯛ ꯇ꯭ꯔꯣ ꯅꯪꯒꯤ ꯅꯠꯇ꯭ꯔꯣ ꯑꯗꯣ
ꯅꯠꯇꯦ ꯅꯪ ꯅꯆꯤꯟꯗ ꯆꯥꯔꯕꯅꯤꯅ ꯅꯪꯒꯤ ꯑꯣꯏꯔꯦ
ꯎꯐ ꯉꯁꯤ ꯕꯣꯜ ꯌꯦꯡꯒꯗ꯭ꯔꯣ
ꯀꯔꯤ ꯀꯔꯤ ꯂꯩꯕ꯭ꯔꯥ ꯉꯁꯤꯗꯣ
ꯏꯪꯂꯦꯟꯒ ꯀꯩꯅꯣꯒ ꯂꯩꯕꯅꯦ
ꯎꯝ ꯏꯡꯉꯤꯗ ꯑꯩꯈꯣꯏꯒꯤꯗꯤ ꯑꯩꯒꯤ ꯐꯦꯚꯣꯔꯥꯏꯠ ꯄ꯭ꯂꯦꯌꯔꯗꯣ ꯁꯅꯥꯗ꯭ꯔꯤ ꯐꯥꯎꯕ ꯌꯦꯡꯉꯣꯏ
ꯔꯣꯅꯥꯜꯗꯣꯔꯣ
ꯅꯠꯇꯦ ꯑꯩꯁꯤ ꯃꯊꯪ ꯊꯥꯗꯗꯤ ꯌꯨꯝ ꯕꯔ ꯍꯣꯡꯉꯅꯤ
ꯍꯣꯡꯉꯣ ꯍꯣꯡꯉꯣ ꯔꯦꯟ ꯂꯨꯄ ꯔꯦꯟ ꯔꯦꯟ ꯑ ꯅꯨꯡꯉꯥꯏ ꯍꯥꯏꯕ꯭ꯔꯣ
ꯔꯦꯟ ꯅꯨꯡꯉꯥꯏꯑꯦ ꯌꯨꯝꯕꯨꯁꯨ ꯅꯨꯡꯉꯥꯏꯌꯦ ꯈꯪꯗꯦ ꯌꯦꯡꯕ ꯇꯥꯔꯦ ꯑꯗꯣ ꯉꯁꯥꯏ ꯑꯩꯅ ꯆꯠꯄꯅꯦꯕ ꯆꯠꯂꯒ ꯃꯥꯅ ꯑꯁ ꯑꯩꯗꯤ ꯍꯦꯟꯅ ꯇ꯭ꯔꯥꯕꯦꯜ ꯅꯨꯄꯤ ꯑꯣꯏꯅ ꯍꯦꯟꯅ ꯂꯩꯍꯟꯅꯤꯡꯉꯦ ꯃꯣꯏꯒꯗꯤ ꯇꯤꯟꯅꯕ ꯌꯥꯝ ꯅꯨꯡꯉꯥꯏꯕꯅꯦ ꯅꯪꯒ ꯍꯥꯏꯌꯦ
ꯑꯗꯨꯗꯤ ꯈꯗ꯭ꯔꯛꯅꯤꯗ ꯄꯔ꯭ꯦꯇꯤꯛꯀꯦꯟꯒꯤ
ꯈꯗ꯭ꯔꯛꯅꯦ ꯂꯩꯅꯕ ꯈꯗ꯭ꯔꯛꯅꯦꯕꯀꯣ
ꯎꯝ
ꯑꯩꯁꯨ ꯈꯪꯉꯦꯕ ꯑꯗꯨ ꯑꯣꯏꯔꯁꯨ ꯑꯗꯨꯝ ꯁꯤ ꯑ ꯍꯧꯖꯤꯛ ꯑꯩꯅ ꯂꯩꯕꯗꯒꯤꯗꯤ ꯈꯤꯇꯪꯗꯤ ꯅꯨꯡꯉꯥꯏ ꯑꯩꯈꯣꯏꯒꯤ ꯏꯁꯀꯣꯂꯔꯁꯤꯞꯁꯨ ꯀꯩꯗꯧꯉꯩ ꯆꯪꯒꯦꯔꯥ ꯈꯪꯗꯦꯗ ꯋꯥꯔ
ꯄꯨꯟꯁꯤꯁꯦ ꯋꯥꯔꯦ
ꯑꯩ ꯀ꯭ꯔꯤꯛꯀꯦꯠ ꯁꯥꯟꯅꯕꯁ ꯅꯨꯡꯉꯥꯏꯇ꯭ꯔꯤꯗꯩꯗꯤ ꯑꯩꯁꯨ ꯋꯥꯏ
ꯁꯤ ꯀꯩꯗꯧꯕꯩ ꯋꯥꯔꯤꯕ
ꯇꯨꯝꯕꯒ ꯆꯥꯕꯒ
ꯎꯝ ꯋꯥꯔꯦ ꯑꯩꯗꯤ ꯋꯥꯔꯦ
ꯑꯩꯖꯨ ꯋꯥꯔꯦ
ꯍꯖ ꯋꯥꯔꯦ
ꯀꯩꯕ
ꯑꯩꯁꯨ ꯋꯥꯔꯦꯕ
ꯅꯪꯉꯣ ꯇꯨꯝꯕ ꯆꯥꯕꯒꯤ ꯇꯧꯕꯩ ꯇꯧꯕꯩꯔꯥ
ꯑꯩꯈꯣꯏꯗꯤ ꯊꯕꯛ ꯇꯧꯕꯩ ꯋꯥꯕꯩꯅꯦ
ꯎꯝ ꯋꯥꯁꯦ ꯋꯥꯕꯕꯁꯤ ꯃꯥꯟꯅꯗꯦ ꯅꯠꯇ꯭ꯔꯥ
ꯎꯝ
ꯑꯩꯅ ꯈꯔ ꯅꯨꯡꯉꯥꯏ
ꯍꯣꯏ ꯑꯩꯅ ꯈꯤꯇꯪ ꯋꯥꯔꯒ ꯋꯥꯕꯀꯣ
ꯎꯝ
ꯎ ꯊꯧꯕꯥꯜꯗ ꯀꯩꯗꯧꯉꯩ ꯆꯠꯀꯅꯤ
ꯍ ꯁꯣꯏꯕꯅꯤ ꯁꯣꯏꯕꯅꯤ
ꯎꯆ ꯑꯁ ꯑꯣ ꯉꯁꯤ ꯃꯣꯏꯒꯤ ꯑꯦꯅꯤꯚꯔꯁꯔꯤꯅꯤ ꯍꯥꯏꯕꯒꯤ ꯁꯥ ꯈꯔ ꯆꯥꯍꯜꯂꯦ ꯑꯗꯨꯅ ꯃꯣꯏꯒꯤ ꯑꯦꯁꯤꯗꯣ ꯀꯜꯂꯦꯕ ꯃꯣꯏꯒꯤꯗꯣ
ꯎꯝ
ꯀꯟꯕꯒꯤ ꯂꯩꯕ ꯉꯝꯗꯕꯗꯣ ꯈꯪꯕ꯭ꯔꯥ ꯑꯁ ꯅꯥꯇꯣꯟ ꯍꯥꯏꯗꯤ ꯁꯥꯏ ꯂꯩꯉꯣ ꯁꯥꯏꯅꯤꯁ ꯂꯩꯅꯤꯅ ꯅꯥꯇꯣꯟꯁꯨ ꯌꯥꯗꯦꯕ
ꯅꯪ ꯐꯣꯟ ꯇꯧ ꯃꯦꯁꯦꯖ ꯑꯃ ꯂꯥꯛꯏꯗ
ꯎꯝ
ꯎꯝ
ꯀ꯭ꯔꯨꯞꯀꯤꯅꯤ
ꯇꯒꯨꯝ ꯀꯅꯥꯣ
ꯀꯥꯔꯤꯌꯥꯒꯤ ꯒ꯭ꯔꯨꯞ ꯑꯁ ꯅ ꯅꯪꯁꯨ ꯍꯪꯅꯤꯡꯕ ꯄꯣꯠꯅꯤ ꯀꯩꯅꯣ ꯈꯪꯗꯦ
ꯑꯩꯉꯣꯟꯗꯅ ꯂꯥꯛꯇꯕꯅ ꯃꯣꯟꯗ ꯂꯥꯛꯕ
ꯂꯥꯛꯏ ꯑꯦ
ꯃꯥꯅꯤ ꯃꯥ
ꯑꯩꯁꯨ ꯅꯣꯇꯤꯐꯤꯀꯦꯁꯟ ꯑꯣꯟ ꯇꯧꯕꯅꯦ ꯅꯪꯟ ꯅꯉꯣꯟꯗ ꯂꯥꯛꯉꯗ ꯂꯥꯛꯇ꯭ꯔꯤꯕꯥ
ꯑꯣꯟ ꯇꯧꯔꯤꯅꯦ ꯑꯩꯒꯤ ꯃ ꯑꯗꯨꯒꯤ ꯅꯠꯇ꯭ꯔꯁꯨ ꯑꯇꯣꯞ ꯑꯇꯣꯞꯄ ꯏꯟꯁꯇꯥꯒ꯭ꯔꯥꯝꯒꯤ ꯀꯔꯤ ꯀꯔꯤꯒꯤ ꯂꯥꯛꯄ ꯑꯣꯏꯔꯝꯒꯅꯤ ꯀꯩꯗꯧꯔꯒꯦ
ꯑꯩ ꯀ꯭ꯔꯤꯛꯀꯦꯠ ꯁꯥꯟꯅꯕꯁꯦ ꯇꯣꯛ ꯇꯣꯛꯑꯒꯦ
ꯀꯅꯣ
ꯈ꯭ꯋꯥꯡ ꯅꯥꯕꯅ ꯌꯥꯔꯣꯏ
ꯅꯪ ꯀ꯭ꯔꯤꯀꯦꯠ ꯌꯥꯝ ꯄꯥꯝꯕ꯭ꯔꯥ
ꯄꯃꯦ ꯑꯗꯨ ꯇꫭꯛꯑꯅꯤ ꯌꯥ
ꯀꯩꯅꯣ ꯍꯧꯖꯤꯛ ꯃꯦꯁꯦꯖ ꯂꯥꯛꯄꯗꯣ ꯀꯩꯅꯣꯒꯤꯅꯦ ꯉ ꯁꯔꯤꯅ ꯑꯩꯁꯦꯖꯦꯁ ꯑꯣꯟꯂꯥꯏꯟ ꯋꯦꯕꯤꯅꯔ ꯑꯣꯟꯂꯥꯏꯟ ꯑꯥꯔꯅꯤꯡꯒꯤꯅꯦꯕ ꯑꯗꯨꯒꯤ ꯑꯣꯏꯕꯅꯦꯕ
ꯎꯝ
ꯆꯤꯡꯅꯕꯤꯔꯨꯅꯨꯑꯣ ꯆꯤꯡꯕꯤꯔꯨꯅꯨ ꯎꯝ ꯅꯪ ꯈꯨꯋ꯭ꯥꯡꯅꯗ꯭ꯔꯗꯤ ꯑꯗꯨꯝ ꯀ꯭ꯔꯤꯀꯦꯠꯁꯦ ꯁꯥꯟꯅꯒꯦꯔꯥ
ꯁꯥꯅꯅꯤ
ꯍꯥꯥ
ꯁꯥꯅꯥꯅꯤꯌꯦ
ꯍꯜꯂꯣ
ꯎꯝ
ꯇꯥꯕ꯭ꯔꯣ
ꯇꯥꯏ ꯇꯥꯏ